ꯎꯝ ꯇꯥꯏ ꯇꯥꯏ ꯐꯖꯅ ꯇꯥꯏꯅꯦ
ꯃꯤꯅꯗꯤ ꯑꯩꯕꯨ ꯃꯤꯕ ꯋꯥꯔꯤ ꯁꯥꯗ꯭ꯔꯁꯨ ꯕꯤꯖꯤ ꯂꯩꯌꯦ ꯕꯤꯖꯤ ꯂꯩꯑꯦ ꯍꯥꯏꯌꯦ ꯅꯪꯅ ꯇꯧꯔꯛꯗꯤ ꯗꯤ ꯑ ꯌꯥꯏ ꯀꯔꯤꯔ ꯀꯣ
ꯏꯁ ꯅꯒꯤ ꯈꯣꯟꯖꯦꯜꯗꯤ ꯌꯥꯝ ꯀꯩꯅꯣ ꯀꯜꯂꯤꯅꯦ ꯑꯗꯨꯒꯤ ꯌꯥꯝ ꯌꯥꯝ ꯂꯥꯞꯅ ꯊꯝꯗ꯭ꯔꯁꯨ ꯑꯗꯨꯝ ꯇꯥꯏꯌꯦꯕ
ꯑ ꯑꯁ ꯍꯧꯖꯤꯛꯇꯣ ꯑꯩꯗꯣ ꯌꯥꯝ ꯅꯣꯛꯅꯤꯡꯕ ꯑꯗꯨꯒꯤ ꯋꯥ ꯀꯗꯉ꯭ꯔꯦ
ꯑꯗꯨꯒ ꯑꯗꯨꯝ ꯇꯥꯛꯑꯗ ꯃꯤ ꯑꯇꯣꯞꯄꯗꯤ ꯎꯝ ꯅꯪꯒꯤ ꯈꯣꯟꯖꯩ ꯍꯧꯥꯎꯗꯤꯀꯣ ꯀꯩꯅꯣ ꯇꯧꯋꯦꯕ ꯃꯍ ꯌꯎꯗ꯭ꯔꯁꯨ ꯑꯗꯨꯝ ꯋꯥ ꯋꯥ ꯉꯥꯡꯕ ꯃꯇꯝ ꯗ ꯇꯥꯒꯅꯦꯕ
ꯑ ꯑꯗꯨ ꯀꯔꯤ ꯀꯔꯥ ꯈꯪꯕ꯭ꯔꯥ ꯇꯝꯄꯥꯛꯇ ꯂꯩꯕꯒꯤ ꯅꯦꯠꯋꯥꯛ ꯐꯥꯕꯒꯤ
ꯑ ꯑꯗꯨꯗꯅꯦ
ꯇꯝꯄꯥꯛꯥꯛꯇ ꯂꯩꯕꯅꯤꯗꯤꯀꯣ ꯑꯗꯨꯝ ꯄꯥꯎꯁꯦ ꯐꯖꯅ ꯐꯥꯎꯅꯕ ꯉꯝꯃꯦꯕ
ꯑꯩꯈꯣꯏꯁꯨ ꯅꯪ ꯅꯪ ꯑꯉꯥꯡꯈꯣꯏꯅ ꯑꯉꯥꯡꯈꯣꯏꯗꯣ ꯅꯪꯅ ꯇꯝꯔꯛꯄꯗꯣ ꯑꯗꯨ ꯃꯣꯏꯁꯨ ꯀꯩꯅꯣꯒꯤ ꯌꯥꯝ ꯀꯩꯅꯣ ꯇꯧꯔꯝꯒꯅꯤ ꯀꯟ ꯀꯟꯅ ꯉꯥꯡꯃꯒꯦꯀꯣ
ꯑꯦ ꯀꯟ ꯀꯟꯅ ꯉꯥꯡꯗꯦ ꯍꯥꯏꯕꯗꯤ ꯃꯤꯁꯦ ꯑꯃ ꯑꯃꯈꯛꯇꯪ ꯂꯧꯕꯅꯤꯅ ꯇꯞꯅ ꯉꯥꯡꯁꯨ ꯇꯥꯏꯌꯦꯕ ꯂꯥꯎꯅꯤꯡꯉꯥꯏ ꯂꯩꯇꯦꯕ
ꯎꯝ ꯀꯟꯅ ꯉꯝꯃꯒ ꯆꯞ ꯃꯥꯟꯅꯏꯕ ꯈꯣꯟꯖꯦꯜꯗꯨ ꯌꯥꯝ ꯁꯦꯡꯕꯀꯣ ꯀ꯭ꯂꯦꯔꯤꯇꯤ ꯌꯥꯝ ꯂꯩꯕꯗꯣ
ꯑꯣ ꯑꯗꯣ ꯃꯤꯒꯤ ꯑꯩꯅ ꯇꯨꯏꯁꯟ ꯂꯧꯕꯗꯣ ꯃꯤꯒꯤ ꯃꯤꯒꯤ ꯃꯌꯨꯝꯗ ꯑ ꯇꯥꯛꯄ ꯆꯠꯄꯁꯦ ꯌꯥꯝ ꯂꯨꯑꯦꯕ ꯀꯣ ꯃꯤꯒꯤ ꯑꯉꯥꯡꯁꯨ ꯐꯨꯕꯤꯕ ꯌꯥꯗꯦ ꯃꯤꯒꯤ ꯑꯉꯥꯡꯕꯨꯁꯨ ꯑ ꯆꯩꯕꯤꯕ ꯀꯟꯅ ꯆꯩꯕꯤꯕ ꯌꯥꯗꯦ ꯍꯥꯏꯕꯗꯤ ꯃꯃꯥ ꯃꯄꯥ ꯌꯨꯝꯗꯨꯗ ꯃꯈꯣꯏꯒꯤ ꯃꯤ ꯑꯇꯣꯞꯄ ꯂꯩꯕꯅꯤꯅꯀꯣ ꯌꯥꯝ ꯂꯨꯑꯦꯕ ꯑꯗꯨꯒꯤ ꯑꯗꯨꯅꯅꯦ ꯑꯩꯅ ꯄꯦꯁꯦꯟꯁ ꯌꯥꯝ ꯂꯩꯔꯦ ꯍꯥꯏꯕꯗꯣ
ꯑ ꯑꯗꯨꯅꯦ ꯃꯤ ꯑꯇꯣꯞꯄꯗꯤ ꯀꯩꯅꯣꯒꯤ ꯋꯥ ꯉꯥꯡꯕ ꯃꯇꯝꯗꯁꯨ ꯀꯩꯅꯣꯒꯤ ꯀ꯭ꯦꯔꯤꯇꯤ ꯂꯩꯗꯕꯀꯣ
ꯑꯥ
ꯒꯤ ꯃꯁꯥꯅ ꯑꯗꯨꯝ ꯃꯅꯨꯡꯗꯒꯤ ꯃꯥ ꯉꯥꯡꯗꯤ ꯉꯥꯡꯕ ꯑꯗꯨꯒꯤ ꯃꯤ ꯑꯇꯣꯞꯄꯅ ꯇꯥꯗꯕ ꯑꯗꯨꯒꯤ ꯃꯥ ꯃ ꯃꯊ ꯇ ꯀꯛꯇ ꯑꯗꯨꯝ ꯉꯥꯡꯊꯣꯛꯄꯀꯣ ꯑꯗꯨꯝ ꯂꯩꯌꯦꯕ ꯃꯅꯨꯡꯗꯒꯤ ꯖꯁ ꯀꯃꯥꯏꯅ ꯃꯥꯅ ꯁꯣꯔ ꯍ ꯍꯠꯅꯕ ꯃꯇꯝꯗ ꯂꯧꯊꯣꯛꯇꯕꯤꯗ ꯑꯗꯨꯝ ꯃꯥꯅ ꯂꯧꯁꯤꯜꯂꯛꯏꯕ ꯑꯗꯨꯒꯤ ꯋꯥ ꯑꯗꯨꯒꯨꯝꯕ ꯋꯥ ꯉꯥꯡꯕꯗꯨ ꯇꯤ ꯂꯩꯇꯕ ꯃꯤ ꯌꯥꯝ ꯂꯩꯌꯦꯕ ꯑꯗꯣ ꯅꯪꯒꯤꯗꯤ ꯄꯨꯔꯥ ꯍꯟꯗ꯭ꯔꯦꯠ ꯄꯔꯁꯦꯟꯇꯦꯖ ꯀꯩꯅꯣꯒꯤ
ꯑꯁ ꯑꯗꯨ ꯑꯣꯏꯔꯗꯤ ꯌꯥꯝ ꯐꯩꯌꯦꯅꯦ ꯃꯈꯣꯟ ꯐꯖꯅ ꯇꯥꯏ ꯍꯥꯏꯔꯗꯤ ꯅꯪꯒꯤ ꯁꯨꯝ ꯈꯣꯟ ꯐꯖꯅ ꯇꯥꯏꯌꯦꯗ
ꯎꯝ ꯑꯗꯨꯝ ꯈꯣꯟꯖꯦꯟꯁꯦ ꯀꯩꯅꯣꯒꯤ ꯇꯥꯕ ꯀꯩꯅꯣꯒꯤ ꯀ꯭ꯂꯦꯔꯤꯇꯤ ꯌꯥꯝ ꯂꯩꯌꯦ ꯆꯄ
ꯊꯥꯒꯠꯆꯔꯤ ꯑꯦꯁ
ꯑꯗꯨꯝ ꯀ꯭ꯂꯤꯌꯥꯔ ꯀ꯭ꯂꯤꯌꯥꯔ ꯌꯝ ꯀ꯭ꯂꯤꯌꯥꯔ ꯇꯧꯕꯗꯤ ꯑꯗꯨꯝ ꯀ꯭ꯂꯤꯌꯥꯔ ꯇꯧꯋꯦ ꯍꯥꯏꯒꯗꯕꯅꯤꯅꯦ
ꯑꯗꯨꯅꯦ ꯑꯗꯨ ꯀꯔꯤ ꯑꯦꯟꯁꯥꯡ ꯆꯥꯔꯕ꯭ꯔꯣ ꯅꯈꯣꯏꯗꯤ
ꯑꯩ ꯉꯁꯤ ꯍꯋꯥꯏꯒ ꯁꯧꯒ꯭ꯔꯤ
ꯑꯣ ꯉꯁꯤꯁꯤ ꯃꯤꯁꯤꯡꯁꯦ ꯀꯔꯤ ꯇꯧꯕꯅꯣ ꯍꯪꯕ ꯈꯨꯗꯤꯡꯒꯤ ꯁꯧꯒ꯭ꯔꯤ ꯆꯥꯏ ꯈꯔ ꯍꯥꯏꯌꯦ ꯁꯧꯒ꯭ꯔꯤ ꯃꯇꯝ ꯑꯣꯏꯔꯕꯒꯤꯔꯀꯣ
ꯈꯪꯗ꯭ꯔꯦ ꯁꯧꯗ꯭ꯔꯤ ꯃꯇꯝ ꯑꯣꯏꯕꯤꯒꯤꯔꯥ
ꯃꯅꯤꯡꯗ ꯌꯨꯝꯒꯤ ꯃꯅꯤꯡꯗ ꯏꯟꯁꯥꯡ ꯅꯥꯄꯤ ꯊꯥꯏꯑ ꯍꯥꯏꯕꯗꯨ ꯁꯧꯒ꯭ꯔꯤ ꯐꯖꯅ ꯄꯥꯜꯂꯒ ꯂꯩꯌꯦ
ꯑꯥ
ꯑꯗꯣ ꯃꯤ ꯑꯩꯈꯣꯏꯒꯤ ꯃꯅꯥꯛꯀꯤ ꯃꯤꯁꯤꯡꯅ ꯑꯗꯨꯝ ꯏꯟꯁꯥꯡ ꯂꯩꯇ꯭ꯔꯗꯤ ꯑꯩꯈꯣꯏ ꯑꯩꯒꯤ ꯃꯤꯅꯤꯡꯗ ꯊꯧꯔ ꯑꯗꯨꯝ ꯍꯦꯛ꯭ꯔꯒ ꯑꯗꯨꯝ ꯆꯥꯏꯑꯕ ꯑꯩꯁꯨ ꯑꯗꯨꯝ ꯍꯦꯛꯑꯣ ꯍꯦꯛꯑꯣ ꯍꯥꯏꯔꯒ ꯁꯧꯒ꯭ꯔꯤꯗꯨ ꯌꯥꯝ ꯄꯥꯟꯕꯅꯤꯅꯀꯣ
ꯎꯝ
ꯑꯇꯣꯞꯄꯗꯤ ꯍꯦꯛ ꯍꯥꯟꯗꯦ
ꯁꯧꯒ꯭ꯔꯤ ꯁꯧꯒ꯭ꯔꯤ ꯃꯅꯥꯗꯤ ꯑꯗꯨꯝ ꯀꯨꯏꯅ ꯊꯝꯕ ꯌꯥꯏꯅ ꯀꯥꯡꯒ ꯀꯥꯡꯅꯒꯁꯨꯁꯨ ꯆꯥꯕ ꯌꯥꯏ ꯑꯗꯨꯝ ꯐꯦꯁ ꯑꯣꯏꯁꯨ ꯑꯗꯨ
ꯍꯣꯏ ꯀꯪꯕꯗꯨ ꯁꯤꯡꯖꯨ ꯃꯦꯠꯂꯒꯁꯨ ꯆꯥꯕ ꯍꯥꯎꯋꯦ ꯀꯣ ꯎꯝ ꯀꯔꯤꯅꯣ ꯍꯋꯥꯏ ꯃꯔꯨꯗꯨꯒ ꯀꯣ
ꯎꯝ
ꯍꯋꯥꯏ ꯆꯥꯛ ꯍꯋꯥꯏꯗꯣ
ꯎꯝ
ꯑꯗꯨꯒꯁꯨ ꯍꯥꯎꯋꯦ ꯁꯥꯀꯪ ꯈꯔ ꯁꯦꯠꯂꯒ ꯑꯗꯨꯒ ꯀꯔꯤꯅꯣ ꯀꯥꯡꯁꯣꯏꯁꯨ ꯌꯥꯝ ꯍꯥꯎꯋꯦ ꯁꯤꯡ ꯁꯤꯡ ꯍꯥꯞꯂ ꯈꯛ ꯍꯥꯞꯄ꯭ꯔꯒ ꯁꯤꯡ ꯈꯛ ꯍꯥꯞꯄꯒ ꯁꯥ ꯑꯀꯪꯕꯗꯨ ꯈꯔ ꯍꯥꯞꯄ꯭ꯔꯒ ꯊꯣꯡꯕꯗꯣ ꯌꯥꯝ ꯍꯥꯎꯋꯦ ꯑꯗꯨꯒ ꯆꯒꯦꯝꯁꯨ ꯍꯥꯎꯋꯦ
ꯁꯨꯒꯔ꯭ꯤꯗꯤ ꯈ꯭ꯋꯥꯏꯗꯒꯤ ꯍꯥꯎꯕ ꯏꯟꯁꯥꯡꯅꯤ ꯀꯨꯏꯅꯁꯨ ꯊꯝ ꯀꯨꯏꯅꯁꯨ ꯊꯝ ꯕꯤ ꯌꯥꯏ
ꯃꯤꯅꯗꯤ ꯆꯥꯅꯤꯡꯗꯦ ꯍꯥꯏꯌꯦ ꯎꯝ ꯑꯩꯈꯣꯏꯗꯤ ꯑꯩꯈꯣꯏꯗꯤ ꯀꯔꯤ ꯀꯔꯤ ꯌꯥꯝ ꯀꯥꯡꯉꯒ ꯊꯝꯅꯤꯡꯉꯦꯗ ꯑꯩꯈꯣꯏꯒꯤ ꯖꯥꯇꯤꯀꯣ
ꯑ
ꯃꯇꯝ ꯌꯥꯝ ꯀꯨꯏꯕ ꯃꯇꯨꯡꯗꯁꯨ ꯆꯥꯕ ꯌꯥꯅꯤꯉꯥꯏ ꯀꯪꯔꯒ ꯊꯝꯍꯟꯕꯗꯣ ꯑꯩꯈꯣꯏꯗꯤ ꯌꯥꯝ ꯄꯥꯝꯃꯦꯕ ꯑꯩꯈꯣꯏ ꯖꯥꯠꯇꯤ
ꯎꯝ ꯅꯪꯁꯨ ꯀꯩꯅꯣꯒꯤ ꯁꯧꯒ꯭ꯔꯤꯒ ꯃꯔꯨ ꯑꯃꯨꯕꯗꯨ ꯆꯥꯕ꯭ꯔꯣ
ꯆꯥꯏꯌꯦ ꯆꯥꯏꯌꯦ ꯍꯣꯏ
ꯑꯗꯨꯁꯨ ꯍꯥꯎꯌꯦ ꯅꯥ
ꯀꯥꯡꯁꯣꯏꯗ ꯑꯗꯨꯗꯣ ꯈꯔ ꯍꯥꯞꯄ꯭ꯔꯗꯤ ꯌꯥꯝ ꯍꯥꯎꯋꯦ
ꯑꯩꯒꯤꯗꯤ ꯍꯋꯥꯏꯖꯥꯔꯒꯤꯅꯗ ꯍꯦꯟꯅ ꯄꯥꯝꯃꯤꯗ ꯑꯩꯗꯤ
ꯑꯣ ꯑꯗꯨꯅꯦ
ꯃꯤ ꯑꯇꯣꯞꯄꯥꯅꯥꯗꯤ ꯑ ꯑ ꯑ ꯅ ꯑꯇꯣꯞꯄꯅꯗꯤ ꯑꯗꯨ ꯑꯗꯨꯅ ꯍꯦꯟꯅ ꯍꯥꯎꯋꯦꯟꯅ ꯍꯥꯏꯕꯁꯨ ꯂꯩꯕꯀꯣ
ꯎꯝ ꯃꯁꯥ ꯃꯁꯥꯒꯤ ꯑꯄꯥꯝꯕꯅꯦꯗ ꯑꯗꯨꯗꯤ ꯑꯗꯨꯒ ꯃꯇꯝ ꯃꯇꯝ ꯈꯨꯗꯤꯡꯁꯨ ꯐꯪꯗꯦꯅ ꯑꯗꯨꯒꯨꯝꯕꯗꯨꯗꯤ
ꯑꯥ ꯎꯝ
ꯗꯥꯎ ꯌꯥꯝ ꯅꯪꯒ ꯑꯗꯨꯝ ꯋꯥꯔꯤ ꯁꯥꯕꯁꯦ ꯗꯥꯎꯗꯤ ꯑꯗꯨꯝ ꯂꯩꯌꯦꯅꯦ ꯅꯪ ꯀꯔꯤ ꯀꯔꯤ ꯇꯧꯔꯁꯨ ꯑꯩꯅ ꯑꯗꯨꯝ ꯇꯧꯔꯛꯑꯣ ꯍꯥꯏꯁꯤꯅꯅ ꯍꯦꯛ ꯇꯧꯔꯛꯕꯗ ꯍꯦꯛ ꯌꯥꯏꯑꯕ
ꯎꯝ ꯑꯩꯁꯨ ꯌꯥꯝ ꯐꯔꯕꯅꯤ ꯃꯤ ꯑꯇꯣꯞꯄ ꯇꯧꯔꯗꯤꯀꯣ ꯑꯗꯨꯝ ꯆꯠꯇꯕꯀꯣ ꯑꯗꯨꯝ ꯂꯩꯌꯦꯕ ꯑꯗꯨꯒꯤ ꯁ꯭ꯇꯥꯥꯛꯇ ꯏꯁꯇꯛ ꯇꯧꯔꯒ ꯂꯩꯕ
ꯎꯝ ꯑꯗꯨꯅꯦ ꯁꯥꯟꯅꯧꯑꯣ ꯍꯥꯏꯕꯅꯗꯤ ꯑ ꯃꯤꯅꯤꯗ꯭ꯔꯥ ꯁꯨ ꯃꯊꯛꯀꯤ ꯃꯤꯗꯨꯅ ꯃꯊꯛꯀꯤꯗꯨꯅ ꯑꯗꯨꯝ ꯈꯪꯉꯒ ꯄꯤꯌꯦꯕ
ꯎꯝ
ꯍꯦ
ꯈꯪꯗ꯭ꯔꯦ ꯄꯨꯟꯁꯤꯁꯦ ꯅꯪꯗꯤ ꯅꯪꯗꯤ ꯈꯔ ꯐꯥꯏꯅꯦ ꯀꯩꯅꯣꯒꯤ ꯇ꯭ꯋꯤꯇꯔꯒꯤ ꯑꯣꯖꯥ ꯇꯧꯕꯅꯤꯅ ꯑꯩꯈꯣꯏꯗꯤ ꯑꯁ ꯍꯥ ꯄꯛꯁꯨꯂ ꯏꯇꯔꯦ
ꯏꯁꯁꯦ ꯎꯝ ꯂꯥꯛ ꯂꯥꯛꯄꯒꯤ ꯃꯇꯤꯛ ꯂꯥꯛꯄꯒꯤ ꯃꯐꯝ ꯂꯩꯔꯗꯤ ꯆꯠꯄꯒꯤ ꯃꯐꯝꯅ ꯍꯦꯜꯂꯦ ꯍꯥꯏꯕꯅꯤꯅꯀꯣ
ꯑꯥ
ꯑꯗꯨ ꯑꯗꯨ ꯇꯥꯏꯌꯦ ꯅ ꯑꯩꯈꯣꯏꯁꯨ ꯑꯗꯨꯒꯤ ꯋꯥꯠꯇꯣ ꯎꯝ ꯑꯗꯨꯒꯤ ꯂꯥꯛꯄꯁꯦ ꯃꯇꯝꯗ ꯑꯃꯒꯤ ꯇꯨꯏꯁꯟ ꯑꯃꯒꯤ ꯄꯤꯕ ꯃꯇꯝꯗ ꯑꯃꯔꯛꯇ ꯄꯨꯂꯞ ꯑꯣꯏꯅ ꯂꯥꯛꯇꯕꯅꯤꯅꯀꯣ ꯈꯔ ꯈꯔ ꯂꯥꯛꯄꯗꯨꯅ ꯑꯗꯨꯝ ꯀꯔꯤ ꯀꯔꯤ ꯂꯩꯕ ꯑꯗꯨ ꯇꯧꯔꯒ ꯂꯥꯁꯇ ꯂꯩꯔꯛꯄꯗꯗꯤ ꯑ ꯄꯩꯁꯥꯁꯦ ꯀꯗꯥꯏꯗ ꯁꯤꯖꯤꯟꯅꯕ꯭ꯔꯥ ꯈꯪꯍꯧꯗꯦꯕ ꯍꯦꯛꯇ
ꯎꯝ
ꯑꯗꯨꯒ ꯑꯩꯈꯣꯏꯗꯤ ꯑꯩꯗꯤ ꯏꯃꯨꯡ ꯑꯣꯏꯅ ꯂꯩꯕꯅꯤꯅ ꯑꯗꯨꯝ ꯎꯝ ꯑꯃ ꯑꯃ ꯂꯩꯕ ꯃꯇꯝꯗ ꯏꯊꯟꯗꯁꯨ ꯆꯥꯅꯤꯡꯉꯥꯏ ꯏꯊꯟꯗ ꯂꯩꯇꯕꯅꯤꯅ ꯏꯊꯟꯗꯁꯨ ꯆꯥꯕ ꯌꯥꯅꯤ ꯀꯣ ꯆꯥꯅꯤꯡꯂꯨꯗꯤ ꯑꯗꯨ ꯆꯥꯅꯤꯡꯉꯥꯏ ꯂꯧꯔꯗꯤ ꯏꯃꯨꯡ ꯂꯣꯏꯅꯃꯛꯇꯤ ꯂꯩꯒꯅꯤ ꯑꯗꯣ ꯌꯥꯝꯅ ꯄꯩꯁꯥꯁꯦ ꯃꯤ ꯌꯥꯝꯕꯅꯤꯅ ꯃꯤ ꯌꯥꯝꯅꯗꯤ ꯊꯤ ꯌꯥꯝꯃꯦ ꯍꯥꯏꯕꯗꯣ ꯑꯗꯨꯒꯤ ꯌꯥꯝ ꯆꯠꯂꯦꯕ ꯄꯩꯁꯥ ꯎꯝ
ꯑꯗꯨꯗꯤ ꯍꯧꯖꯤꯇ ꯇꯇꯕꯗ ꯉꯥꯔꯤꯅꯦ
ꯑ ꯈꯔ ꯂꯩꯔꯒ ꯑꯩꯈꯣꯏꯁꯦ ꯇꯨꯝꯕꯁꯦ ꯊꯦꯡꯅ ꯊꯦꯡꯅꯁꯨ ꯇꯨꯝꯃꯦ ꯑ
ꯅꯪꯗꯤ ꯕꯣ ꯑꯗꯨ ꯅꯪꯗꯤ ꯕꯣ ꯌꯦꯡꯂꯡꯉꯔꯣꯏ
ꯉꯁꯤꯁꯦ ꯑꯩꯒꯤ ꯑ ꯑꯩꯒꯤ ꯎ ꯂꯝꯗꯥꯏꯅꯦ ꯑꯦꯁ ꯑꯩꯅ ꯈ꯭ꯋꯥꯏꯗꯒꯤ ꯎꯝ ꯄꯥꯝꯕ ꯂꯝꯗꯣ ꯇꯥꯛꯅꯦ ꯉꯁꯤꯁꯦ ꯑꯗꯨꯒꯤ ꯇꯔꯣꯏꯁꯦ ꯔ ꯈꯟꯕ ꯑꯗꯨꯄ ꯑꯌꯨꯛ ꯍꯧꯥꯎꯒꯠꯒꯗꯕꯗꯣ ꯑꯃꯨꯛ ꯈꯜꯂꯒ ꯑꯃꯨꯛ ꯋꯥꯕꯀꯣ
ꯎꯝ ꯑꯗ ꯑꯗꯨꯝ ꯄꯣꯡ ꯕꯔꯣ ꯃꯈꯥꯒꯤꯗꯤ ꯑꯗꯨꯝ ꯌꯥꯏꯗ
ꯍꯣꯏ ꯌꯦꯡꯕ ꯇꯥꯔꯦ ꯑꯗꯨ ꯃꯃꯥꯡꯗ ꯑꯗꯨꯗ ꯇꯨꯝꯗ꯭ꯔꯗꯤ ꯑꯗꯨꯝ ꯌꯦꯡꯒꯅꯤ
ꯃꯤꯅ ꯃꯤꯅ ꯌꯥꯝꯅ ꯄꯥꯝꯕ ꯂꯝꯗꯨ ꯅꯠꯇꯦꯀꯣ ꯑꯩꯅ ꯑꯄꯥꯝꯕ ꯑꯗꯨꯗꯤ ꯃꯤ ꯍꯧꯖꯤꯛꯀꯥꯟ ꯂꯝ ꯑꯅꯤ ꯃꯤꯁꯤꯡ ꯌꯥꯝ ꯈꯠꯟꯅꯔꯒ ꯂꯩꯌꯦꯠ ꯌꯦꯠꯅꯔꯒ
ꯕꯣꯜꯒꯤ ꯂꯝ ꯑꯅꯤꯗꯣ ꯑꯥ ꯑꯅꯤ ꯃꯤ ꯑꯅꯤꯗꯣ ꯌꯥꯝ ꯍꯩꯕ ꯑꯅꯤꯒꯤ ꯂꯝꯗꯣ ꯑꯗꯨ ꯑꯅꯤ ꯃꯔꯛꯇ ꯑꯃ ꯂꯩꯌꯦꯅ ꯉꯁꯤꯗꯤ ꯑꯗꯨ ꯑꯗꯨꯗꯣ ꯑꯩꯗꯤ ꯑꯗꯨꯗꯣ ꯑꯩ ꯑꯩꯗꯤ ꯄꯥꯝꯗꯦꯕ ꯑꯃꯗꯨꯅꯦꯕ ꯑꯩꯅ ꯄꯥ ꯑꯕꯗ
ꯑꯥ ꯑꯩ ꯑꯩꯒꯤꯗꯤ ꯉꯁꯤꯒꯤꯗꯤ ꯂꯩꯇ꯭ꯔꯦ ꯑꯩꯒꯤꯗꯤ ꯑꯌꯨꯛ ꯁꯅꯥꯈ꯭ꯔꯦ
ꯑꯣ ꯑꯌꯨ ꯑꯌꯨꯛ ꯉꯁꯤ ꯑꯌꯨꯛꯔꯥ
ꯎꯝ ꯏ ꯑꯌꯨ
ꯑꯣ ꯑ ꯑꯁꯪꯕ ꯑꯁꯪꯕ ꯍꯥꯞꯄꯁꯤꯡꯗꯨꯔꯥ ꯅꯠꯇ꯭ꯔꯒ
ꯍꯥꯥ
ꯑ ꯀꯔꯤ ꯍꯥꯏꯁꯤꯔꯥꯀꯣ ꯁꯤꯁꯦ ꯑ ꯅꯨꯃꯤꯠꯂ ꯅꯨꯃꯤꯠꯂꯒꯤ ꯃꯆꯨ ꯍꯥꯞꯄꯁꯤꯡꯗꯨꯔꯥ ꯅꯪꯅ ꯄꯥꯝꯕꯁꯦ ꯑꯃꯗꯣ ꯑꯣ ꯑꯣ ꯅꯨꯃꯤ ꯂꯩꯥꯏ ꯍꯥꯞ ꯍꯥꯞꯄꯁꯤꯡꯗꯣ ꯅꯨꯃꯤꯠ ꯂꯩꯒꯤ ꯃꯆꯨ ꯍꯥꯞꯄꯁꯤꯡꯗꯣ ꯀꯨꯝ ꯍꯥꯎꯋ ꯅꯨꯃꯤꯠ ꯂꯩ ꯈꯪꯉꯦꯀꯣ
ꯎꯝ ꯎꯝ ꯎꯝ ꯎꯝ
ꯃꯤꯠꯂꯒꯤ ꯃꯆꯨ ꯍꯥꯞꯄꯁꯤꯡꯗꯣ ꯉꯁꯤ ꯀꯨꯝꯍꯧꯋꯦꯅ ꯑꯗꯨꯒꯤ
ꯎꯝ ꯎꯝ ꯀꯞꯄ ꯃꯤ ꯌꯥꯝ ꯑꯣꯑꯦ ꯑꯗꯨꯗꯤ ꯑꯩ ꯅꯃꯦ ꯂꯩ ꯅꯨꯃꯤꯠꯂꯥꯏ ꯍꯥꯞꯄꯗꯨꯗꯤ ꯑꯩ ꯄꯥꯝꯗꯦ ꯑꯃꯗꯨ ꯅꯨꯄꯥ ꯍꯦꯟꯅ ꯄꯥꯝꯃꯤꯕ ꯅꯨꯄꯥ ꯑꯃ ꯌꯥꯝ ꯋꯥꯡꯉꯨꯔꯒꯀꯣ
ꯍꯣꯏ ꯍꯣꯏ ꯋꯥ ꯋꯥꯡꯡꯂꯒ ꯀꯟꯕꯗꯣ ꯌꯥꯝ ꯎ ꯄꯥꯡꯒꯟ ꯌꯥꯝ ꯀꯜꯂꯤꯅꯦ ꯑꯗꯨ ꯅꯨꯄꯥꯗꯣ ꯑꯗꯨꯒ ꯍꯧꯖꯤꯛꯀꯥꯟ ꯃꯥꯒꯤ ꯃꯁꯛꯇꯣ ꯌꯥꯝꯅ ꯀꯩꯅꯣ ꯇꯧ ꯀꯔꯤꯗ ꯌꯥꯝꯅ ꯐꯥꯎꯗ꯭ꯔꯣ ꯌꯥꯝꯅ ꯆꯠꯅꯗ꯭ꯔꯣ ꯃꯥꯒꯤ ꯣ ꯇꯧꯋꯦꯕ ꯃꯥꯗꯣ ꯑꯗꯨꯒꯤ ꯅꯣꯛꯁꯨ ꯅꯣꯛꯅꯤꯡꯉꯦ
ꯑꯥ ꯑꯩꯈꯒꯤ ꯃꯥ ꯋꯥꯉꯥꯡ ꯁꯉꯥꯡꯁꯨ ꯀꯣ ꯇꯞꯅꯀꯣꯝ ꯃꯤꯅ ꯃꯤ ꯎꯝ ꯎꯝ ꯎꯝ ꯑꯣ ꯃꯤ ꯌꯥꯝ ꯅꯨꯡꯁꯤ ꯃꯤ ꯌꯥꯝ ꯅꯨꯡꯁꯤꯕ ꯈꯣ ꯀꯩꯅꯣꯒꯤ ꯄꯔꯒ ꯄꯔꯤꯥꯃ ꯑꯗꯨꯣ
ꯍꯣꯏ ꯍꯣꯏ ꯑꯗꯨꯒ ꯃꯤ ꯑ ꯃꯤ ꯂꯣꯏꯅꯕ ꯌꯥꯝꯅ ꯅꯨꯡꯉꯥꯏꯌꯦ ꯍꯥꯏꯌꯦ ꯃꯥꯗꯣ ꯑꯗꯨꯒꯤ ꯑꯁ ꯑꯩꯁꯨ ꯑꯗꯨ ꯑꯩꯁꯨ ꯑꯗꯨ ꯉꯝꯔꯗꯤ ꯀꯣꯑꯣ ꯍꯥꯏꯅ ꯂꯩꯕꯅꯦꯕ ꯑꯗꯨꯒ ꯑꯗꯨꯒ ꯑꯗꯨꯝ ꯎꯝ ꯉꯝꯃꯦꯅꯦ
ꯎꯝ ꯑ
ꯑ ꯃꯤꯁꯤꯡꯗꯤ ꯑꯃꯗꯨꯕꯨ ꯑꯌꯥꯝꯕ ꯃꯤꯁꯤꯡ ꯑꯃꯗꯨꯕꯨ ꯀꯩꯅꯣ ꯇꯧꯋꯦꯕ ꯁꯞꯄꯣꯔꯠ ꯇꯧꯋꯦꯕ
ꯑꯥ
ꯑꯩꯗꯤꯀꯣ ꯑ ꯑꯩꯒꯤ ꯑꯃꯅ ꯏꯌꯦ ꯃꯤꯅ ꯌꯥꯝ ꯄꯥꯝꯅ ꯍꯥꯞꯄ ꯃꯤꯅ ꯌꯥꯝ ꯄꯥꯝꯅꯕ ꯎꯝ ꯄꯣꯠꯇꯣ ꯑꯩꯗꯤ ꯄꯥꯝꯗꯦꯅꯦ ꯑꯗꯨꯒ ꯐꯤꯔꯣꯟꯗ ꯑꯣꯏꯔꯁꯨ ꯑꯩꯅ ꯄꯥꯝꯕ ꯄꯣꯠ ꯑꯩꯅ ꯄꯥꯝꯕ ꯐꯤꯔꯣꯟꯜ ꯏꯁꯇꯥꯏꯜ ꯑꯃ ꯎꯔꯦ ꯍꯥꯏꯔꯁꯦꯕ ꯌꯥꯝ ꯂꯧꯅꯤꯡꯉꯦ ꯍꯥꯏꯔꯁꯦꯕ ꯑꯗꯨꯕꯨ ꯑꯗꯨꯒꯤ ꯐꯤꯔꯣꯜꯗꯣ ꯃꯤꯁꯤꯡ ꯌꯥꯝꯅ ꯍꯥꯞꯅꯔꯛꯈ꯭ꯔꯦ ꯍꯥꯏꯗꯤ ꯑꯩꯗꯤ ꯄꯥꯝꯗ꯭ꯔꯦ ꯑꯗꯨꯒꯤ ꯃꯤꯅ ꯑꯩꯅ ꯍꯥꯞꯄ ꯐꯤꯔꯣꯜ ꯐꯤꯔꯣꯜꯁꯤꯡꯗꯨ ꯃꯤꯅ ꯄꯥꯛ ꯄꯥꯛ ꯍꯥꯞꯇꯕ ꯖꯥꯔꯠ ꯑꯣꯏꯕꯅꯤꯅ ꯃꯤꯅ ꯅꯪꯒꯤꯗꯤ ꯀꯗꯥꯏꯗ ꯂꯧꯕ꯭ꯔꯥ ꯍꯪꯅꯕꯅꯦ ꯑꯗꯨꯕꯨ
ꯑꯩꯅꯗꯤ ꯃꯤꯅ ꯌꯥꯝ ꯌꯥꯝꯅ ꯄꯥꯝꯅꯕ ꯃꯤꯅ ꯌꯥꯝ ꯍꯥꯞꯅꯕ ꯒꯨꯝꯕꯖꯥꯠ ꯑ ꯑꯗꯨꯣ ꯑꯩꯗꯤ ꯄꯥꯝꯗꯕꯒꯤꯀꯣ
ꯑꯗꯨ ꯅꯪꯒꯤ ꯅꯪꯒꯤ ꯑꯄꯥꯝꯕꯗꯤ ꯈꯔ ꯇꯣꯡꯉꯥꯜꯂꯦꯗꯅ ꯑꯗꯨꯗꯤ ꯄꯨꯔꯥ ꯄꯥꯔꯁꯅꯦꯜ ꯑꯣꯏꯅꯤ
ꯍꯣꯏ ꯍꯣꯏ ꯑꯗꯨꯗꯤ ꯃꯁꯥꯒꯤ ꯑꯩꯒꯤ ꯏꯁꯥꯒꯤ ꯑꯣꯏꯅ ꯏꯁꯇꯥꯏꯜ ꯂꯩꯌꯦꯕꯀꯣ ꯑꯗꯣ ꯃꯤꯅ ꯑꯌꯥꯝ ꯍꯥꯞꯄ ꯄꯣꯠꯁꯨ ꯑꯩꯗꯤ ꯄꯥꯝꯗꯦ
ꯑꯗꯨꯅ ꯐꯥꯏꯗ ꯏꯁꯥ ꯏꯁꯥꯅꯀꯣ ꯏꯁꯥ ꯏꯁꯥꯅ ꯏꯁꯥꯅ ꯇꯣꯉꯥꯟꯅ ꯍꯥ
ꯍꯣꯏ
ꯑꯗꯨꯝ ꯑꯗꯨꯝ ꯂꯩꯕꯅ ꯐꯥꯏꯗ
ꯀꯅꯥ ꯗꯦꯟꯕ ꯃꯤꯅ ꯌꯥꯝ ꯁꯤꯖꯤꯟꯅꯕ ꯄꯣꯠꯇꯨ ꯁꯤꯖꯤꯟꯅꯔꯔꯒ ꯅꯪ ꯐꯒꯅꯤ ꯍꯥꯏꯕꯁꯨ ꯂꯩꯇ ꯑꯩꯗꯤ ꯇꯜꯂꯦꯕ ꯑꯗꯨꯒꯤ
ꯎꯝ
ꯉꯁꯤꯁꯦ ꯀꯃꯥꯏꯅ ꯇꯧꯁꯤꯔ
ꯍꯣꯔꯦꯟ ꯑꯩꯗꯤ ꯈꯪꯗꯅꯦ ꯇꯨꯝꯊꯣꯛꯈꯤꯔ ꯍꯦꯛ ꯇꯣꯝꯗꯗꯤ ꯉꯔꯥꯡ ꯐꯖꯅ ꯇꯨꯝꯗꯕ ꯑꯗꯨꯅꯀꯣ
ꯑꯣ ꯉꯔꯥꯡ ꯑ ꯉꯔꯥꯡ ꯌꯦꯡꯐꯝꯒꯤꯔ
ꯍꯔꯣ ꯃꯅꯤꯒꯤ ꯑꯃꯀ ꯇꯨꯝꯝꯕꯩꯗ꯭ꯔꯦꯅꯦ
ꯌꯥꯏꯅꯦ ꯑꯗꯨꯁꯨ ꯑꯃꯨꯛ
ꯎꯝ
ꯈꯜ ꯋꯥꯕꯒꯤ ꯇꯨꯝꯗꯕ ꯈꯛ ꯅꯠꯇꯅ ꯍꯔꯥꯎꯃꯟꯕꯒꯤꯁꯨ ꯇꯨꯝꯗꯕꯅꯦꯕ
ꯎꯝ ꯇꯨꯝꯁꯤꯔ ꯍꯥꯟꯅꯗꯤ ꯈꯟꯕꯅꯦꯕ ꯑꯗꯨꯒꯒꯤ